ꯍꯜꯂꯣ
ꯆꯥꯛ ꯆꯥꯟꯣꯕ꯭ꯔꯣ
ꯑꯣ
ꯑ ꯀꯗꯩꯅ
ꯊꯝꯃꯦ ꯑꯗꯤ ꯄꯦꯔꯦꯠ ꯆꯠꯂ ꯈꯣꯡꯅ ꯑꯦ
ꯌꯥꯝ ꯐꯩꯅ ꯊꯨꯅ ꯆꯠꯄꯒꯤꯦ
ꯎꯝ
ꯍ ꯁꯥꯏꯅꯦ ꯁꯥꯏꯅꯦ ꯗꯥꯏꯅꯥ ꯆꯥꯛ ꯆꯥꯕ ꯂꯣꯏꯈ꯭ꯔꯕ꯭ꯔꯥ ꯈꯪꯗꯦ ꯇꯦꯛ ꯊꯥꯔꯒ ꯔꯤ ꯄ꯭ꯂꯥꯏ ꯄꯤꯔꯦ ꯃꯤꯡꯈꯣ ꯆꯥꯕ ꯆꯠꯁꯦ ꯍꯥꯏꯔꯒ
ꯎꯝ
ꯑꯩꯁꯦ ꯑꯁ ꯆꯥꯛ ꯆꯥꯅꯤꯡꯕ ꯆꯥꯛ ꯆꯥꯅꯤꯡꯗꯕꯒꯤ ꯏꯅꯣꯠ ꯑꯃꯨꯛ ꯂꯥꯛꯈ꯭ꯔꯦ ꯑꯩꯗꯤ
ꯇꯨ ꯋꯥꯟ ꯇꯨ ꯑꯗꯨ ꯋꯥꯏꯗꯅ ꯂꯥꯎꯗ
ꯍꯣꯏ ꯑꯥ ꯀꯣꯏꯔꯦꯟꯈꯩꯗꯅꯤꯅꯥ ꯁꯅꯥꯒꯗꯕꯗꯣ
ꯍꯥꯥ
ꯀꯔꯤꯒꯩꯗ ꯁꯅꯥꯒꯅꯤ ꯍꯥꯏꯅꯕꯣꯗꯨꯣ ꯑꯗꯨꯝ ꯆꯨꯏꯒꯤ ꯏꯁꯇꯦꯛꯇꯁꯨ ꯑꯣꯏꯑꯦ ꯐ꯭ꯔꯦꯟꯂꯤ ꯏꯃꯦꯖ ꯑꯣꯏꯔ ꯃꯥꯜꯂꯦ
ꯑꯣ ꯑꯗꯨꯒꯤ ꯑꯣꯏꯕ ꯃꯥꯜꯂꯦ ꯉꯔꯥꯡꯗꯣ ꯅꯨꯡꯆꯨꯒꯤ ꯃꯅꯥꯎꯅꯨꯄꯤꯗ
ꯑꯥ
ꯑꯩꯒꯤ ꯖꯔꯁꯤꯗꯨꯅꯦꯌꯦ
ꯃꯍꯥꯎꯔꯅꯤꯅ
ꯎꯝ ꯑꯩꯉꯣꯟꯅꯁꯨꯣ ꯕꯣꯒꯤꯗꯔꯁꯤ ꯂꯩꯗ꯭ꯔꯕꯅꯤꯅ
ꯎꯝ ꯑꯁ ꯑꯩꯗꯁꯨ ꯑꯩꯉꯣꯟꯗꯁꯨ ꯂꯩꯇ꯭ꯔꯦ ꯀꯅꯥꯗꯅꯤ ꯈꯔ ꯈꯪꯗꯦ
ꯅꯅꯥꯎꯕ ꯂꯑꯣꯕ ꯇꯥꯔꯦ ꯑꯁꯤꯗꯒꯤꯅ ꯍ
ꯑꯩꯗꯤ ꯂꯧꯅꯤꯡꯗꯦ
ꯑꯁ ꯌꯥꯝ ꯐꯔꯦ ꯉꯔꯥꯡꯒꯤꯗꯣ
ꯍꯥꯥ
ꯌꯥꯝ ꯐꯔꯦꯕ ꯉꯔꯥꯡꯒꯤꯗꯣ
ꯑ ꯀ꯭ꯔꯤꯗꯤꯠꯀꯤꯗꯨꯔꯥ
ꯗꯒ ꯁꯇꯔꯗꯦꯗ ꯆꯥꯡꯉꯣ ꯃꯥꯂꯤꯀꯣ ꯃꯣꯏꯦ
ꯍꯣꯏ ꯃꯤ ꯉꯔꯥꯡ ꯅꯍꯥꯟꯒ꯭ꯔꯨꯞꯇꯗꯤ ꯐꯔꯤꯔꯥ ꯁꯇꯔꯗꯦ ꯁꯟꯗꯦꯗ ꯍꯥꯏꯀꯣ
ꯑ
ꯎ ꯃ ꯀꯜꯂꯨꯗꯨ ꯀꯅꯥ ꯏꯕꯥꯅꯤ ꯈꯥꯛꯇꯕꯨ ꯑꯃꯨꯛ ꯀꯥꯎꯕ꯭ꯔꯥ
ꯑ ꯈꯪꯗꯦ ꯃꯣꯏ ꯂꯤꯁ ꯁꯦꯝꯃ ꯁꯦꯝꯕ ꯃꯥꯜꯂꯦ
ꯑꯣ ꯃꯤ ꯁꯨꯗꯕꯒꯦꯔꯥ ꯆ ꯏꯕꯅꯤ ꯍꯥꯏꯩꯕ ꯑꯦꯕꯥꯅꯤ ꯌꯥꯝ ꯍꯥꯏꯩꯕꯒꯦꯔꯥ
ꯁꯅꯥ ꯅꯤꯡꯗ꯭ꯔꯦꯗ ꯍꯥꯏꯗꯤ
ꯅꯧꯅꯤꯡꯉꯦ ꯑꯩꯗꯤ ꯐ꯭ꯔꯤꯒꯤ ꯑꯣꯏꯔꯗꯤ ꯆꯠꯄ ꯌꯥꯏ ꯑꯩꯗꯤ ꯁꯥꯟꯅꯕ ꯌꯥꯏ ꯄꯩꯁꯥꯕꯨ ꯇꯦꯡꯗ꯭ꯔꯗꯤ ꯑꯦꯁꯥꯕ ꯆꯗꯨꯗꯤ ꯌꯥꯏ ꯇꯔꯨꯡ ꯇꯔꯨꯡ ꯅꯨꯄꯤ ꯈꯣꯏꯒ ꯑꯩꯈꯣꯏ ꯇꯧꯒꯗꯕ ꯑꯩꯈꯣꯏ ꯀꯔꯤꯅꯣ ꯇꯧꯒꯗꯕ ꯃꯥꯜꯂꯦ ꯇꯔꯨꯡ ꯅꯨꯄꯤꯒ ꯁꯅꯒꯗꯕ ꯃꯥꯜꯂꯦ
ꯎꯝ
ꯍꯣꯏ ꯉꯝꯒꯅꯤ
ꯃꯤ ꯂꯥꯏꯇꯕꯒꯤ ꯑꯣꯏꯔꯝꯒꯅꯤ
ꯎꯝ ꯅꯍꯥꯟ ꯁꯅꯕꯗꯣ ꯑꯩꯈꯣꯏꯒꯤ ꯏꯕꯥꯅꯤꯒꯤ ꯄ꯭ꯂꯦ ꯐꯖꯕꯒꯤꯅꯦ ꯅꯣꯡꯅꯤꯡꯉꯦꯔꯔꯥ ꯐꯥꯒꯤꯅꯦ
ꯇꯜꯂꯨꯗ ꯍꯥꯡꯕ ꯃꯥꯜꯂꯦ ꯃꯤ ꯄꯨꯕꯒꯤ
ꯑꯣ ꯑꯣ ꯑꯗꯨꯒꯤ ꯃꯥꯅ ꯏꯕꯥꯅꯤꯕꯨ ꯍꯥꯏꯕꯤꯕ ꯃꯥꯜꯂꯦ
ꯎꯝ
ꯐ꯭ꯔꯦꯟꯂꯤ ꯃꯦꯁꯇꯗꯤ ꯀꯩꯁꯨ ꯀꯥꯏꯗꯦꯗ ꯍꯥꯏꯕꯗꯤ ꯄꯩꯁꯥꯒꯤ ꯉꯅꯤꯡꯉꯥꯏ ꯁꯥꯟꯅꯔꯗꯤ ꯏꯕꯥꯅꯤꯗꯤ ꯁꯥꯟꯅꯗ꯭ꯔꯁꯨ ꯌꯥꯏꯑꯕ
ꯎꯝ ꯁꯅꯔꯥꯡꯗ ꯇꯥꯟ ꯇꯥꯟꯅꯗ ꯋꯥꯁꯨ ꯋꯥꯁꯨ ꯅꯥ ꯅꯤꯡꯦ ꯑꯩꯗꯤ ꯇꯨꯝ ꯂꯩ ꯄꯣꯒꯂꯥꯏꯝꯅꯦ
ꯑꯩꯗꯤ ꯑꯁꯦꯟ ꯁꯨꯈ꯭ꯔꯦ ꯉꯔꯥꯡꯒꯤ ꯑꯗꯨꯒꯤ ꯁꯅꯥꯅꯕꯒꯤꯔ ꯈꯪꯗꯦ ꯆꯅ ꯁꯨꯋꯦ
ꯑꯁ ꯑꯩꯗꯤ ꯍꯌꯦꯡ ꯑꯃꯨꯛ ꯑꯦꯛꯖꯥꯝ ꯆꯠꯀꯅꯤ
ꯄꯩꯁꯨ ꯀꯥꯏꯗ ꯅꯒꯔꯤ ꯂꯥꯏꯠ ꯆꯜꯂ ꯅ ꯇꯣꯕ꯭ꯔꯥꯁ ꯇꯣꯕ꯭ꯔꯥꯁꯨ ꯇꯤꯡꯗꯦ ꯑꯗꯨ ꯑꯣꯏꯔꯗꯤ ꯀꯩꯁꯨ ꯅꯨꯡꯁꯥ ꯊꯤꯅꯤꯡꯉꯥꯏ ꯂꯩꯇꯦ ꯐꯣꯟ ꯄꯥꯏꯅ ꯐꯣꯟ ꯃꯅꯥꯗ ꯐꯣꯟ ꯄꯥꯏꯕꯤ ꯌꯥꯔꯕ꯭ꯔꯥ
ꯌꯥꯗꯦꯍꯦ ꯑꯗꯨꯏꯒꯤꯅꯦ ꯑꯦꯛꯖꯥꯝ ꯅꯨꯡꯉꯥꯏꯇꯦ ꯍꯥꯏꯕꯗꯣ
ꯉꯁꯥꯏ ꯑꯣꯚꯔꯅꯦ ꯄꯥꯏꯍꯟꯕ ꯌꯥꯕꯅꯦ
ꯑꯁ ꯗꯤ ꯆꯦ ꯇꯧꯋꯦ ꯃꯣꯏꯗꯣ ꯅꯨꯄꯥꯈꯣꯏꯗꯗꯤ
ꯍ ꯅ ꯅꯪꯗꯤ ꯀꯃꯥꯏꯅ ꯏꯕ꯭ꯔꯥ
ꯑꯗꯨꯒꯤꯅꯦ ꯑꯦꯛꯖꯥꯝ ꯅꯨꯡꯉꯥꯏꯇꯦ ꯍꯥꯏꯕꯗꯣ ꯄꯥꯁꯃꯥ ꯈꯥꯛꯇꯒꯤ ꯑꯗꯨꯝ ꯏꯕꯅꯦ
ꯀꯣꯄꯤꯗꯤ ꯇꯧꯕ ꯐꯪꯕ꯭ꯔꯥ
ꯉꯔꯥꯡꯗꯣ ꯇ꯭ꯋꯦꯟꯇꯤ ꯃꯥꯔꯛꯁ ꯀꯩ ꯈꯥꯛꯛꯇ ꯀꯣꯕꯤ ꯇꯧꯕ ꯐꯪꯉꯦ
ꯑꯣ ꯃꯤ ꯑꯇꯣꯞꯄꯗꯤ ꯌꯥꯝ ꯄꯨꯔꯛ
ꯑ ꯍꯣꯏ ꯇꯞ ꯃꯥꯏ ꯦꯛꯦꯛ ꯆꯥꯗꯤ ꯆꯥꯒꯅꯤ ꯃꯣꯏ ꯀꯣꯂꯦꯖꯀꯤ ꯃꯤꯁꯤꯡ
ꯃꯣꯏ ꯑꯁ ꯂꯣꯏꯅ ꯂꯣꯟꯁ ꯇꯧꯒꯗꯕꯅꯤ ꯍꯦꯛ ꯑꯗꯨ ꯃꯣꯏꯦ ꯆꯦ ꯈꯥꯛꯇ
ꯋꯁꯇꯔꯟꯗ ꯊꯥꯕ ꯁꯤꯦꯡ ꯅꯨꯅꯨꯡ ꯉꯥꯏꯌꯦꯦ ꯍꯥꯏꯌꯦ
ꯑꯣ
ꯃꯣꯏꯗꯣ ꯑꯁꯦꯡꯕꯒꯤ ꯋꯦꯁꯇꯔꯟ ꯀꯣꯂꯦꯖꯅꯦꯕ ꯑꯦꯟ ꯖꯤꯗ ꯇꯥꯕ
ꯑꯣ
ꯕꯦꯄꯥꯔ ꯃꯆꯥ ꯃꯆꯥꯗꯤ ꯄꯨꯁꯤꯟꯕ ꯌꯥꯗꯤ ꯌꯥꯏꯦ ꯑꯗꯣ ꯅꯣꯔꯠꯁꯇꯣ ꯑꯩꯈꯣꯏꯗꯤ ꯂꯩꯇꯦꯅ ꯃꯣꯏꯒꯤ ꯒ꯭ꯔꯨꯞꯀꯁꯨ ꯌꯥꯎꯗꯦ ꯂꯥꯏ ꯂꯥꯏꯗꯤ ꯑꯩ ꯀꯣꯏꯗꯤ ꯑꯦꯛꯖꯝ ꯊꯥꯕ ꯅꯨꯄꯤꯗꯁꯨ ꯍꯥꯏꯈꯤꯕꯅꯦ ꯃꯄꯨꯗꯁꯨ ꯃꯣꯏꯅ ꯌꯥꯝ ꯅꯨꯡꯉꯥꯏꯅꯤ ꯌꯥꯝꯛꯖꯥꯝ ꯗꯦꯅ ꯍꯥꯏꯕ ꯑꯗꯣ ꯑꯩꯈꯣꯏꯅ ꯑꯩꯈꯣꯏꯁꯨ ꯀꯣꯄꯤ ꯇꯥꯎꯕ ꯌꯥꯗ꯭ꯔꯗꯤ ꯊꯥꯗꯤ ꯊꯥꯔꯣꯏꯅ ꯃꯤꯒꯤꯗꯣ ꯑꯦꯛꯖꯥꯝ ꯊꯥꯔꯒ ꯕꯦꯛ ꯆꯠꯂꯗꯤ ꯅꯨꯡꯉꯥꯏ ꯏꯅ
ꯑ ꯑꯗꯨꯅꯦ ꯃꯉꯣꯟꯗ ꯃꯉꯣꯟꯗꯁꯨ ꯍꯥꯏꯔꯗꯤ
ꯃꯥꯗꯤ ꯎꯝ ꯀꯥꯏꯔꯦ ꯍꯣꯏ ꯄ꯭ꯔꯖꯦꯟꯕꯨ ꯇꯧꯔꯗꯤ ꯌꯥꯔꯦ ꯍꯥꯏꯌꯦꯦ
ꯎꯝ
ꯃꯤ ꯈꯔꯅꯗꯤ ꯁꯤꯛꯁ ꯁꯦꯝꯦꯝꯗꯤ ꯄꯥꯛ ꯕꯦꯛ ꯆꯥ
ꯃꯣꯏꯗꯤ ꯑꯦꯝ ꯑꯦꯨ ꯑꯣꯏꯕꯒꯤꯅꯤ ꯁꯤꯛꯁ ꯑꯒꯤꯗꯤ ꯃꯣꯏ ꯑꯦꯝ ꯑꯦꯨꯁꯤꯡꯗꯤ ꯑꯗꯨꯝ ꯄꯤꯕꯅꯦ ꯍꯥꯏꯕꯗꯤ ꯎꯝ ꯎꯝ
ꯏꯁ ꯃꯔꯛ ꯃꯔꯛꯇ ꯑꯩꯒꯤ ꯑꯣꯟ ꯑꯟꯁꯔ
ꯑꯗꯨꯝ ꯑꯣꯟ ꯏꯌꯣ ꯑꯣꯟ ꯏꯌꯣ ꯑꯗꯨꯝ ꯆꯨꯝꯕ꯭ꯔꯥ ꯂꯥꯡ꯭ꯔꯥ ꯗꯤ ꯌꯥꯝ ꯏ ꯑꯣꯟꯗ ꯀꯅꯥ ꯈꯪꯗ ꯂꯩꯦꯇꯥꯥꯔꯨ ꯃꯥꯊꯣꯛꯑꯗꯤ
ꯎꯝ
ꯑꯦ
ꯑꯔꯥꯎꯟꯁꯨ ꯐꯥꯏꯚ ꯃꯥꯔꯛꯁꯀꯤ ꯑꯣꯟ ꯈꯔ ꯏꯈꯤꯕ ꯇꯨ ꯃꯥꯔꯛꯁꯁꯨ ꯑꯩꯒꯤ ꯑꯣꯟ ꯏꯕꯅꯦꯕ ꯑꯗꯨ ꯀꯣꯄꯤ ꯇꯥꯎꯕ ꯐꯪꯕ ꯑꯗꯨꯒꯤ ꯑꯩꯅ ꯔꯐ ꯇꯧꯈ꯭ꯔꯦ ꯂꯣꯏꯅ
ꯎꯝ ꯑ ꯑꯆꯥ ꯑꯠꯆꯥ ꯆꯕ ꯍꯧꯧꯔꯦ ꯆꯕ ꯍꯧꯧꯔꯦ ꯑꯁ ꯆꯥꯛꯁꯨ ꯆꯥꯗ꯭ꯔꯤ ꯀꯥꯟꯁꯤꯗ ꯑꯩꯗꯤ ꯄꯨꯛ ꯅꯨꯡꯁꯤꯠ ꯑꯃꯨꯛ ꯀꯥꯎꯔꯦ ꯑꯗꯨꯒꯤ ꯁꯣꯅꯤꯡꯅ ꯆꯥꯛꯁꯨ ꯆꯥꯅꯤꯡꯈ꯭ꯔꯦ ꯗꯤꯁꯇ꯭ꯔꯤꯛꯀꯤ ꯍꯤꯗꯥꯛꯁꯨ ꯂꯩꯅꯤꯡꯉꯥꯏ ꯂꯩꯌꯦ ꯑ ꯈꯪꯗꯔꯦ ꯆꯆꯥꯕꯨꯡꯁꯨ ꯐ꯭ꯔꯥꯏꯗꯦꯗ ꯂꯥꯛꯈ꯭ꯔꯅꯤ ꯍꯥꯏꯌꯦ
ꯍꯗ
ꯎꯝ
ꯑꯣ
ꯑꯗꯨꯉ ꯍꯣ ꯑꯩꯈꯣꯏꯕꯤꯗ ꯀ ꯂꯩꯔꯥ
ꯀꯃꯥꯏꯅ ꯇꯧꯁꯤꯔꯣ ꯑꯗꯨꯗꯤ
ꯑ ꯑꯩꯈꯣꯅꯤ ꯑꯩꯈꯣꯏꯒꯤꯗꯤ ꯃꯥ ꯂꯥꯛꯑꯒ ꯄꯥꯛ ꯆꯠ ꯄꯤꯌꯥꯔꯣꯏ ꯀꯣ ꯨꯕꯤꯁ ꯍꯥꯡꯅꯊꯧꯖꯥꯎꯅꯖꯥꯎꯒꯗꯦ ꯃꯥꯗ ꯊꯥ ꯇꯔꯥꯗꯒꯤ ꯄꯩꯁꯥ ꯂꯧꯒꯅꯤ ꯌꯥꯝ ꯇꯥꯡꯉꯦ
ꯑꯣ ꯃꯤ ꯑꯃꯗ ꯍꯥꯏꯕꯅꯦꯀꯣ ꯑꯗꯣ
ꯃꯤ ꯑꯃꯗ ꯋꯥꯟ ꯊꯥꯎꯖꯟ ꯋꯥꯟꯖꯟ ꯍꯥꯜꯂꯣ ꯃꯤ ꯑꯩꯈꯣꯏ ꯃꯤ ꯃꯉꯥ ꯁꯤꯛꯁ ꯐꯥꯏꯚ ꯁꯤꯛꯁ ꯆꯠꯂꯗꯤ ꯂꯤꯁꯤꯡ ꯇꯔꯨꯛ ꯂꯤꯁꯤꯡ ꯁꯤꯁꯤ ꯂꯩꯔꯅ ꯑ ꯌꯥꯝꯕ ꯄꯩꯁꯥꯗꯨ ꯀꯃꯥꯏꯅ ꯇꯧꯅꯤ
ꯑꯁ ꯑꯗꯨ ꯑꯣꯕ ꯑꯗꯨ ꯑꯗꯨ ꯌꯥꯝ ꯌꯥꯝ ꯆꯥꯡꯕ ꯁꯔꯨꯛꯒꯤꯗꯤ ꯑꯇꯣꯞꯄ ꯃꯐꯝ ꯈꯔ ꯂꯄ ꯄ ꯆꯥ ꯂꯦꯅꯅꯨꯡꯉꯕꯤꯅ ꯐꯥꯗ
ꯍꯣꯏ ꯃꯥꯗꯤ ꯄꯩꯁꯥ ꯄꯨꯊꯣꯛꯑꯣꯦ ꯍꯥꯏ ꯃꯥꯒꯤꯗꯤ ꯊꯥꯎ ꯍꯥꯡꯒꯅꯤ ꯍꯥꯏ
ꯎꯝ
ꯂꯦꯛꯄꯗꯤ ꯑꯁ ꯂꯦꯛꯅꯤꯡꯗꯦ
ꯍꯣꯏ ꯃꯇꯝ ꯐꯠꯇꯦ ꯑꯁ ꯌꯨꯝꯗꯁꯨ ꯍꯥꯏꯅꯤꯡꯉꯥꯏꯗ ꯀꯗ ꯑꯁ ꯂꯩꯛꯇꯤ ꯂꯦꯛꯅꯤꯡꯉ ꯍꯧꯖꯤꯛꯇꯤ
ꯑꯗꯨꯣꯅꯦ
ꯑꯩꯈꯣꯏ ꯏꯁ ꯂꯤꯁꯤꯡ ꯑꯃ ꯑꯃ ꯄꯨꯊꯣꯛꯑꯔ ꯃ ꯐꯥꯝ ꯌꯥꯝ ꯆꯠꯄ ꯌꯥꯏꯑꯦ
ꯍꯣꯏ ꯑꯗꯨꯅꯦ ꯂꯣꯛꯇꯥꯛ ꯈꯛꯇ ꯀꯗꯥꯏꯗꯒꯤ ꯑꯩꯈꯣꯏꯗꯤ ꯍꯤ ꯇꯣꯡꯕꯁꯨ ꯀꯤꯒꯅꯤ ꯍꯥꯏꯗꯤ ꯇꯜꯂꯦ ꯋꯥꯇꯔ ꯕꯣꯇꯣꯗꯨ ꯄꯩꯁꯥꯒꯤꯃꯨꯛ ꯆꯪꯈ꯭ꯔꯒ
ꯕꯋꯥꯟꯗ ꯍꯥꯏ ꯍꯥꯏꯕꯅꯦ ꯑꯩ ꯉꯔꯥꯡꯗꯣ ꯑꯩꯈꯣꯏꯒꯤꯗꯨ ꯍꯥꯏ ꯗꯤ ꯑꯩꯁ ꯏꯕꯨꯡꯗ ꯂꯥꯛꯀꯅꯤ ꯍꯥꯏꯕꯅꯦ ꯌꯥꯝ ꯍꯔꯥꯎꯕꯅꯦ ꯃꯥꯗꯣ
ꯑꯣ ꯑꯉꯥꯡ ꯑꯩꯈꯣꯏꯒꯤꯁꯨ ꯍꯥꯏꯌꯣ ꯌꯥꯗ꯭ꯔꯣ
ꯑꯩꯈꯣꯏꯒꯤꯗꯤ ꯍꯥꯏꯗꯦ
ꯍꯥꯏꯌꯨ ꯌꯥꯗ꯭ꯔꯣ ꯅꯣꯏ ꯃꯥ ꯀꯒ꯭ꯔꯤꯅꯣ ꯑꯃꯛ ꯈꯪꯈꯤꯅꯤ ꯑꯩꯒꯤ ꯃꯔꯣꯝꯅ ꯀꯥꯎꯋꯦ ꯆꯠꯁꯦ ꯍꯥꯏ ꯅꯪꯁꯨ ꯆꯠꯄ ꯌꯥꯗꯦ ꯍꯣ
ꯍ ꯑꯩ ꯑ ꯑꯩ ꯉꯁꯤꯒꯨꯝꯕ ꯍꯥꯏꯕ ꯌꯥꯏ ꯑꯦꯛꯖꯥꯝ ꯊꯥꯔꯒ ꯑꯩꯒꯤ ꯑꯩꯒꯤ ꯃꯔꯨꯞ ꯅꯨꯄꯥꯗꯨꯅ ꯍꯥꯏꯕꯅ ꯍꯥꯏꯌꯦꯦꯅ ꯍꯥꯏꯕ ꯌꯥꯏ ꯉꯁꯤꯁꯨ ꯆꯠꯄ ꯌꯥꯕꯅꯦ ꯑꯁꯦꯡꯕꯒꯤ ꯍꯣꯂꯤꯗꯦ ꯂꯩꯌꯦꯕ ꯉꯆ ꯑꯗꯨ ꯑꯣꯏꯕꯅꯤꯅ
ꯑꯁ ꯎꯝ ꯍꯣꯏ ꯅꯨꯡꯉꯥꯏꯔꯅꯤ ꯒꯥꯔꯤꯁꯨ ꯊꯧꯕ ꯅꯃꯔꯅꯤ
ꯎꯝ ꯑꯩꯒꯤ ꯃꯔꯨꯞ ꯅꯨꯄꯥꯗꯨꯅꯗꯤꯦꯡꯁꯤ ꯆꯠꯁꯦ ꯍꯥꯏꯕꯅꯦ
ꯁꯁꯨ ꯉꯁꯤ ꯆꯥꯅꯤꯡꯕꯅꯦ ꯋꯥꯏꯂꯥꯏꯇ꯭ꯔꯦ ꯀꯩꯆꯥꯛꯕꯨꯝꯒꯤꯗꯤ ꯑꯁ ꯌꯥꯝꯃꯜꯂꯦ ꯐꯥꯏꯚ ꯍꯟꯗ꯭ꯔꯦꯗ ꯐꯥꯏꯚ ꯍꯟꯗ꯭ꯔꯦꯠ ꯐꯥꯎ ꯏꯟ ꯀꯦꯁ ꯐꯥꯏꯚ ꯍꯟꯗ꯭ꯔꯦꯠꯇꯤ ꯂꯧꯊꯣꯛꯄ ꯌꯥꯏꯌꯦ
ꯑ ꯑꯁ ꯂꯤꯁꯤꯡ ꯑꯃꯗꯤ ꯉꯝꯗꯣꯏꯕ ꯑꯩꯈꯣꯏꯗꯤ
ꯑꯩꯅ ꯍꯥꯏꯕꯅꯦ ꯂꯤꯁꯤꯡ ꯃꯥꯗꯤ ꯇꯥꯡ ꯃꯥꯜꯂꯦ ꯑꯩ ꯅꯪꯒꯤ ꯍꯧꯖꯤꯛꯐꯥꯎ ꯄꯤꯗ꯭ꯔꯤꯕꯗꯣ ꯈꯪꯕ꯭ꯔꯥ ꯍꯥꯏꯕꯅꯤ ꯃꯉꯣꯟꯗ ꯇꯨꯝꯕ ꯆꯥꯕ ꯅꯣꯏ ꯕꯣꯠꯇꯤꯡ ꯇꯧꯔꯣꯏꯗ꯭ꯔꯣ ꯍꯥꯏ ꯑꯩꯈꯣꯏꯅ ꯑꯩꯅ ꯑꯩꯈꯣꯏ ꯆꯥ ꯍꯥꯏꯅ ꯀꯌꯥꯃꯨꯛ ꯆꯥꯒꯦꯔꯥ ꯍꯥꯏꯗꯣ ꯑꯩꯅ
ꯌꯥꯕꯨꯗꯤ ꯌꯥꯏ ꯌꯥꯝ ꯌꯥꯝ ꯗꯤ ꯌꯥꯝꯗꯕꯅꯤ ꯑꯗꯨ ꯑꯣꯏꯔꯁꯨ ꯑꯩꯈꯣꯏꯗꯤ ꯂꯩꯇꯕꯅꯤꯅ
ꯎꯝ
ꯤ ꯌꯥꯝꯗꯕꯅꯦꯕꯁꯦ
ꯑꯗꯤ ꯌꯥꯃꯦ ꯈꯂꯦ ꯄ ꯅꯅꯥꯏꯗ ꯐꯥꯏꯚ ꯍꯤꯟꯗ꯭ꯔꯦꯔꯥ ꯑꯗꯨ ꯈꯛꯇꯅꯤꯅ
ꯎꯝ
ꯃꯥꯅ ꯊꯥꯔꯛ ꯇ ꯁ꯭ꯀ꯭ꯔꯤꯟ ꯁꯣꯠ ꯊꯥꯔ ꯇꯀ ꯅꯥꯏ ꯇꯐꯔ ꯅꯥ ꯇ ꯐ
ꯍꯌꯦꯡꯅꯤꯅ ꯑꯗꯨꯗꯤ ꯃꯥ ꯂꯥꯛꯀꯅꯤꯅ ꯍꯌꯦꯡ
ꯎꯝ ꯑꯗꯨꯨꯅꯦꯒ ꯌꯦꯡꯉꯣ ꯄꯔ ꯅꯥꯏꯠꯇ ꯐꯥꯏꯚ ꯍꯟꯗ꯭ꯔꯦꯠ ꯈꯛꯇ ꯃꯤ ꯃꯉꯥ ꯆꯠꯁꯦ ꯍꯥꯏꯔꯁꯤꯅꯦ ꯃꯤ ꯃꯉꯥ ꯆꯥꯔꯒ ꯂꯤꯁꯤꯡ ꯑꯅꯤ ꯑꯍꯨꯝꯒꯤ ꯑꯩꯈꯣꯏ ꯆꯥꯒꯦꯔꯣ?
ꯑꯗꯨꯅꯦ ꯑꯗꯨ ꯐꯥꯏꯚ ꯍꯟꯗ꯭ꯔꯦꯠ ꯐꯥꯏꯚ ꯍꯟꯗ꯭ꯔꯦꯠꯒꯨꯝꯕ ꯄꯨꯊꯔꯒ ꯃꯐꯝ ꯑꯅꯤ ꯑꯍꯨꯝ ꯆꯠꯄ ꯌꯥꯏꯌꯦꯕ
ꯑꯗꯨꯅꯦ ꯑꯗꯨꯝ ꯇꯧꯕ ꯌꯥꯕꯅꯤ ꯇꯥꯡꯃꯜ ꯂꯦꯕ
ꯔꯣ ꯇꯪꯈꯨꯜ ꯅꯨꯄꯗꯁꯨ ꯍꯥꯢꯕ ꯌꯥꯏ ꯫
ꯎꯝ꯫
ꯀꯣꯜ ꯇꯧꯔꯦ꯫